ꯆꯥꯛ ꯆꯥꯛꯉꯗꯤꯔꯤꯕ꯭ꯔꯣ
ꯉꯒꯤ ꯅꯪꯗꯤ ꯆꯥꯛ ꯆꯥꯔꯦ ꯑꯦꯁꯥꯗꯔꯤ
ꯆꯥꯗ꯭ꯔꯤꯅꯦ ꯊꯦꯡꯉꯅ
ꯊꯅꯤꯅꯦ ꯍꯨꯒꯄꯨ ꯇꯉꯥꯏ ꯑꯩ
ꯑꯁ ꯂꯣꯏꯔꯦꯗ
ꯅꯪꯔꯥ
ꯅꯗꯦ ꯁꯤ ꯁꯤꯁꯤ ꯑꯩ ꯃꯤꯁꯤ ꯀꯥꯎꯈ꯭ꯔꯦ ꯅꯪꯅ ꯑꯩꯉꯣꯟꯗ ꯃꯦꯁꯦꯁ ꯊꯥꯕꯗ꯭ꯔꯣ ꯄꯩꯁꯥ ꯗ꯭ꯔꯣꯑꯣ
ꯈꯪꯗ꯭ꯔꯣ ꯅꯪ
ꯈꯉ ꯆꯀꯥꯔ ꯐꯅꯗꯤꯣ
ꯆꯥꯔꯦ ꯍꯧꯖꯤꯛ ꯆꯥꯔꯒ ꯀꯩꯅꯣꯗꯣ ꯀꯥꯡꯉꯧꯒ ꯁꯧꯒ꯭ꯔꯤꯔ ꯀꯥꯡꯁꯣꯏ ꯆꯥꯏ
ꯍꯥꯎꯕꯅꯦ ꯃꯤ ꯆꯗꯤ
ꯎꯝ
ꯍ ꯑꯗꯨ ꯆꯀ
ꯍꯥꯥ
ꯑꯍꯥꯎꯧꯕ ꯉꯥꯛꯇꯪ ꯇꯥꯏꯀꯣ
ꯑ ꯍꯥꯎꯕ ꯈꯠꯇꯅꯦ ꯍꯥꯎ ꯍꯥꯎꯗ꯭ꯔꯗꯤ ꯆꯥꯕ ꯍꯩꯇꯦ ꯑꯩꯗꯤ
ꯑ ꯁꯥꯈꯤꯅꯦ
ꯑꯥꯊ ꯁꯛ ꯊꯤꯒꯅꯤ ꯅꯣꯏꯅ ꯂꯧꯕ ꯉꯝꯃꯣꯏ ꯑꯗꯨꯗ ꯆꯊꯤ ꯑꯥ ꯉꯝꯃꯣꯏꯅ ꯅꯪ ꯀꯩꯅꯣ ꯉꯝꯃꯣꯏꯕꯀꯣ ꯑꯩꯉꯣꯟꯗ
ꯊꯥꯛꯄꯒ ꯃꯣꯏꯕ
ꯑ ꯊꯥꯛꯄ ꯉꯝꯃꯣꯏ ꯍꯥꯏꯕ
ꯑꯣꯝ ꯀꯥꯏ ꯇ ꯀꯥꯏ ꯇ
ꯑꯥ
ꯀꯔꯤꯁꯨ ꯀꯥꯏꯗꯦ ꯑꯩ ꯊꯥꯛꯄ ꯉꯝꯗ꯭ꯔꯁꯨ ꯅꯨꯄꯥꯅꯤ ꯀꯩꯅꯣ
ꯏꯅꯦꯄꯥꯔ ꯉꯝꯗꯤ ꯉꯝꯅꯤ ꯑꯗꯣ ꯅꯪ ꯉꯝꯗ꯭ꯔꯗꯤ ꯑꯁ ꯑꯗꯨ ꯅꯨꯄꯤꯁꯦ ꯉꯝꯗ꯭ꯔꯦ ꯑꯩ ꯇꯣꯛ ꯍꯥꯏꯔꯗꯤ ꯀꯃꯥꯏꯅ ꯇꯧꯗꯣꯏꯕ
ꯑꯣ
ꯑꯩꯗꯤ ꯑꯩꯗꯤ ꯁꯂꯠ ꯁꯥꯔꯤꯅꯦ ꯑꯗꯨꯗꯤ
ꯋꯥ ꯉꯥꯡꯕꯗꯤ ꯍꯩꯗꯤ ꯍꯩ
ꯍꯇꯦ ꯇ꯭ꯔꯥꯌꯦꯜ ꯑꯣꯏꯕꯅꯤꯅ ꯈꯔ ꯍꯧꯖꯤꯟꯕ ꯋꯥꯅꯤ
ꯄꯥꯥꯏꯄꯥ ꯌꯥꯝ ꯀꯨꯏꯒꯗꯧꯕ ꯃꯥꯜꯂꯤꯀ
ꯑ ꯅꯨꯄꯥꯁꯦ ꯊꯥꯎꯖꯟ ꯊꯥꯎꯖꯟꯅꯦ ꯇꯧꯔꯤꯁꯦ
ꯑꯁ ꯑꯗꯨꯗꯤ ꯋꯥꯔꯅꯤ ꯅꯪ ꯀꯣꯏꯕꯩꯗꯤ ꯑꯩꯗꯤ ꯅꯨꯄꯤꯁꯨ ꯀꯣꯏꯕ ꯍꯩ ꯑꯩꯒꯤ ꯅꯨꯄꯤꯁꯨ ꯀꯣꯏꯕ ꯍꯩꯇꯦ
ꯎꯝ ꯑꯩꯗꯤ ꯆꯤꯟꯊꯤꯕ ꯆꯤꯟꯊꯤꯕ ꯍꯩꯗꯕꯒꯤꯗ ꯍꯩꯗꯔꯦ ꯍꯥꯏꯕ ꯋꯥꯅꯤꯗ ꯌꯥꯝ ꯀꯣꯏꯔꯕꯅꯦ ꯅꯨꯄꯥꯗꯤ
ꯎꯀꯣꯗꯧ ꯇꯎꯀꯣ
ꯑꯦꯁ ꯇꯧꯒꯗꯝꯅꯤꯅꯦ ꯅꯨ ꯅꯨꯄꯤ ꯍꯥꯏꯔꯦ ꯅꯨꯄꯥ ꯈꯛꯇ ꯇꯧꯕ ꯌꯥꯗꯣꯏꯅꯦ ꯅꯨꯄꯤꯁꯨ ꯇꯧꯒꯗꯕ
ꯅ ꯅꯨꯄꯤꯁꯤꯡꯁꯦ ꯊꯥꯒꯠ ꯗ꯭ꯔꯦ ꯍꯥꯏꯕꯒꯤ ꯅꯨꯄꯤ ꯑꯃꯁꯨ ꯀꯣꯏꯗ꯭ꯔꯦ ꯍꯧꯖꯤꯛꯇꯤ
ꯑ ꯀꯣꯏ ꯒꯅꯨ ꯊꯥꯖꯕ ꯉꯝꯗ꯭ꯔꯗꯤ ꯑ ꯍꯧꯖꯤꯛ ꯅꯨꯄꯤ ꯍꯧꯖꯤꯛꯀꯥꯟꯗꯤ ꯅꯨꯄꯤꯁꯤꯡꯅ ꯁꯤꯡꯕꯅꯦ ꯃꯣꯏꯅ ꯀꯩꯅꯣ ꯍꯩꯇ꯭ꯔꯗꯤ
ꯅꯪꯗꯧꯅ ꯆꯂꯒ ꯌꯥꯝ ꯍꯩꯕ ꯃꯥꯜꯂꯦ
ꯎꯝ ꯆꯂꯥꯛ ꯍꯩꯗ꯭ꯔꯗꯤ ꯀꯥꯞꯄꯅꯦ ꯑꯩꯁꯨꯗꯤ ꯌꯥꯝ ꯀꯥꯞꯄꯅꯦ
ꯎꯝ
ꯎꯝ ꯊꯦꯡꯉꯦ ꯆꯥꯛ ꯊꯣꯡꯔꯣ ꯀꯅꯥꯅ ꯊꯣꯡꯗꯣꯏꯕ ꯅꯪ
ꯑ ꯑꯩꯗꯤ ꯑꯩꯗꯤ ꯆꯥꯛ ꯊꯣꯡꯅꯕ ꯃꯤ ꯂꯩꯌꯦ ꯆꯥꯛ ꯆꯥꯔꯣꯏ ꯍꯥꯏꯅ ꯍꯣꯔꯦꯟ ꯀꯧꯔꯛꯑꯅꯤꯕꯗꯤ
ꯑꯦꯁ ꯌꯥꯝ ꯅꯨꯡꯉꯥꯏꯗ ꯃꯤ ꯃꯆꯥꯗꯤ ꯊꯣꯃ
ꯇꯔꯦꯠ ꯍꯧꯀꯠꯂꯅꯤ ꯕ꯭ꯔꯁ ꯇꯧꯔꯅꯤ ꯋꯥꯁ ꯑꯞ ꯇꯧꯔꯅꯤ ꯑꯗꯣ ꯆꯥꯛ ꯆꯥꯔꯣ ꯍꯥꯏꯔꯅꯤ ꯆꯥꯛ ꯆꯥꯔꯅꯤ ꯂꯣꯏꯔꯦ ꯑꯗꯨꯒ
ꯄꯨꯟꯁꯤꯗꯤ ꯅꯨꯡꯉꯥꯏꯕꯅꯤꯅꯦ ꯑꯩꯈꯣꯏ ꯅꯨꯄꯤꯗꯤ ꯊꯣꯡꯒ ꯑꯃꯨꯛ ꯆꯥꯒꯅꯤ ꯂꯥꯛꯑꯣ ꯑꯃꯨꯛ ꯀꯧꯒꯅꯤ ꯇꯜꯂꯦ
ꯃꯅꯥꯛ ꯀꯂꯩꯕꯤ ꯃꯅꯥ ꯀꯂꯦꯕꯤ ꯀꯣꯏꯕ ꯂꯥꯛꯑꯒ ꯆꯥꯛ ꯆꯔꯥ ꯑꯃ ꯆꯥꯛ ꯌꯥꯕ ꯂꯥꯞꯄꯅꯤꯅ ꯎꯄꯥꯢ ꯂꯩꯇꯦ
ꯂꯥꯞꯄꯅꯤꯅ ꯌꯥꯁꯨ ꯌꯥꯗꯕ ꯍꯧꯖꯤꯛꯀꯥꯟꯗꯤ ꯌꯥꯗꯦ
ꯊꯕꯛ ꯆꯠꯇ꯭ꯔꯣ ꯉꯁꯤꯗꯤ
ꯑꯩꯔ
ꯍꯣꯏ
ꯀ꯭ꯂꯥꯁ ꯆꯠꯀꯅꯤ ꯑꯩꯁꯨ ꯉꯥꯏꯍꯥꯛꯇꯪ ꯂꯩꯔꯒ ꯄꯨꯡ ꯇꯔꯥ
ꯀꯔꯝꯕ ꯀ꯭ꯂꯥꯁꯅꯣ ꯀꯣꯂꯦꯖꯀꯤꯔꯣ
ꯇ꯭ꯔꯦꯅꯤꯡꯅꯤꯗ ꯑꯣꯖꯥ ꯇ꯭ꯔꯦꯅꯤꯡ ꯆꯠꯀꯅꯤ
ꯑ ꯑꯣꯖ ꯇꯧꯕꯅꯤꯀꯣ ꯃꯤꯗꯤ
ꯎꯝ ꯑꯣꯖꯥꯗꯦ ꯂꯥꯁꯇ ꯅꯤꯅꯦ ꯂꯥꯁꯀꯤ ꯊꯕꯛ ꯊꯤꯕꯒꯤꯅꯤꯅꯦ ꯑꯣꯖꯥꯗꯤ ꯃꯤ ꯃꯤ ꯀꯩꯅꯣ ꯑꯆꯧꯕ ꯅꯠꯇꯕ ꯍꯥꯏꯕꯗꯣ ꯑꯆꯧꯕ ꯅꯠꯇꯦ ꯍꯥꯏꯕ
ꯎꯝ ꯍꯣꯠꯅꯕꯤꯌꯨ ꯍꯣꯠꯅꯕꯤꯌꯨ
ꯎꯝ ꯍꯣꯅꯥꯒ ꯍꯣꯅꯥꯒꯗꯕꯅꯦ ꯅꯠꯇ꯭ꯔꯗꯤ ꯌꯥꯗꯦ
ꯁꯔꯥ ꯃꯅꯤ ꯀꯣ ꯅꯣꯏ ꯅꯣꯏ ꯖꯒꯥꯗ
ꯁꯥꯗꯦ ꯏꯪꯉꯦ ꯃꯤꯗꯤꯌꯝ ꯍꯥꯏꯕ ꯇꯥꯔꯦ ꯃꯣꯗ꯭ꯔꯦꯠꯅ ꯂꯩ
ꯇꯝꯄꯥꯛꯇ ꯂꯩꯕ꯭ꯔꯣ ꯅꯠꯇ꯭ꯔꯒ
ꯑꯩꯈꯣꯏ ꯀꯩꯅꯣꯗ ꯂꯩꯌꯦ ꯇꯝꯄꯥꯛꯇ
ꯑꯣ ꯇꯝꯄꯥꯛꯥꯛꯇ ꯂꯩꯔꯦꯒ ꯁ ꯐꯥꯗ ꯀꯥꯟꯅ ꯆꯤꯟ ꯊꯤꯅꯨꯀꯣ
ꯇꯝꯄꯥꯛꯇꯁꯨ ꯑ ꯀꯩꯅꯣꯅꯦ ꯃꯐꯝ ꯃꯐꯝ ꯂꯩꯁꯤꯗꯤ ꯁꯥꯕ ꯃꯐꯝ ꯂꯩ ꯏꯪꯕ ꯃꯐꯝ ꯂꯩ ꯇ ꯂꯩꯥꯏꯕꯅꯤ ꯅꯣꯏꯗ ꯁꯥꯔꯝꯅꯦ ꯑꯩꯈꯣꯏꯗ ꯁꯥꯗꯦ ꯍꯥꯏꯕꯗꯣ ꯑꯗꯨꯒꯨꯝꯕꯅꯦ ꯁꯥꯕꯗꯤ ꯁꯥꯏꯌꯦ ꯑꯗꯣ ꯈꯔ ꯃꯤ ꯑꯇꯩ ꯌꯨꯝꯒ ꯃꯥꯟꯅꯗꯦ ꯍꯥꯏꯕꯅꯤꯗ
ꯑꯣ ꯍꯥ ꯏꯕꯅ ꯑꯣꯈꯣꯏꯔꯦ ꯏꯟꯕꯅ ꯃꯣꯏꯈꯦ ꯎ ꯎꯝ ꯏꯃꯟꯕꯤꯒꯕꯅꯤꯗ꯭ꯔꯦ
ꯑꯁ ꯅꯅꯨꯡꯉꯥꯏꯅꯦ ꯑꯗꯨꯗꯤ ꯌꯥꯝ ꯅꯦꯖꯤꯗꯤ ꯑꯣꯏꯕꯅꯦ ꯌꯥꯝ ꯇꯟꯕꯅꯦ ꯊꯕꯛ ꯇꯧꯅꯤꯡꯉꯥꯏꯗꯣ ꯏꯪꯕꯅꯁꯨ
ꯁꯣ
ꯑ
ꯅꯣꯏ ꯒꯥꯡꯉꯩ ꯅꯨꯄꯤꯁꯤꯡꯁꯦ ꯃꯆꯤꯟ ꯌꯥꯝ ꯀꯂꯛꯑꯦꯅꯦ
ꯀꯟꯗ꯭ꯔꯗꯤ ꯐꯌꯔꯅꯦ ꯃꯣꯏꯗꯤ ꯃꯩ ꯀꯥꯞ
ꯀꯟꯗ꯭ꯔꯗꯤ ꯍꯥꯏꯅꯤ
ꯃꯥꯏ ꯀꯥꯞ ꯇꯗꯤ ꯌꯥꯗꯦ
ꯑꯇꯩꯅꯦꯅꯦ ꯅꯪ ꯃꯀꯤ ꯀꯟꯕꯁꯦ
ꯑꯁ ꯑꯩꯗꯤ ꯅꯝꯕꯔ ꯋꯥꯟꯅꯦ ꯅꯣꯏ ꯄꯥꯎ ꯉꯝꯃꯣꯏ
ꯅꯪꯒꯤ ꯁꯛꯛꯇꯗꯤ ꯆꯥꯅꯥ ꯗꯦꯍꯦ
ꯆꯥꯟꯅꯗꯦ ꯑ ꯑꯁꯦꯡꯕ ꯌꯦꯡꯗꯕꯒꯤꯅꯦ ꯅꯪꯁꯨ ꯀꯩꯅꯣ
ꯅꯪꯒꯤ ꯄ꯭ꯔꯣꯐꯥꯏꯜꯗꯨ ꯌꯦꯡꯂꯡꯉꯒ ꯅꯪꯒꯤ ꯋꯥꯉꯥꯡ ꯁꯉꯥꯡꯁ ꯀꯥꯟꯅꯗꯦꯕ ꯅꯠꯇ
ꯎꯝ ꯃꯤꯗꯤ ꯄꯣꯖꯤꯠ ꯍꯥꯏꯕꯗꯨꯅꯤꯗ
ꯌꯥꯝ ꯏꯪ ꯏꯪ ꯇꯞꯄꯤ ꯌꯥꯝ ꯋꯥꯊ ꯇꯧꯕꯤ ꯃꯥꯕꯅꯦ
ꯎꯝ ꯃꯔꯛ ꯃꯔꯛꯇꯗꯤ ꯇꯧꯕꯅꯤꯗ ꯑꯗꯣ ꯃꯇꯥꯡ ꯃꯇꯥꯡ ꯃꯇꯥꯡ ꯆꯥꯗ꯭ꯔꯗꯤ ꯇꯧꯔꯛꯀꯗꯕ ꯑꯩꯈꯣꯏꯁꯨ
ꯎꯝ
ꯏꯪ ꯇꯞꯄꯤꯁꯨꯅꯦ ꯂꯩꯌꯦꯗꯅ ꯃꯐꯝ ꯃꯐꯝ ꯂꯩꯕ ꯋꯥꯅꯤꯗ
ꯎꯝ ꯎꯝ
ꯅꯪꯗꯤ ꯅꯪꯗꯤ ꯑꯩ ꯌꯦꯡꯗ꯭ꯔꯤ ꯑꯗꯨꯒꯤ ꯈꯪꯗꯦ ꯅ ꯃꯁꯛꯁꯨ ꯊꯝꯗꯦ ꯄ꯭ꯔꯣꯐꯥꯏꯜꯗꯁꯨ ꯊꯝꯗꯕꯅꯤꯅ
ꯑꯩ ꯅ ꯁꯦꯚ ꯇꯧꯗꯕꯤꯅꯤ ꯁꯦꯚ ꯇꯧꯔꯒ ꯑꯗꯨ ꯂꯧꯒꯅꯤ
ꯎꯝ ꯖꯁ ꯈꯪꯅꯕ ꯋꯥꯅꯦꯅ ꯐꯖꯅꯗꯤ ꯈꯪꯍꯧꯗ꯭ꯔꯦ ꯅꯪꯕꯨꯗꯤ ꯅꯪꯁꯨ ꯌꯥꯝ ꯇꯧꯔꯝꯅꯤꯔ ꯇꯧꯗꯕ ꯈꯦ ꯁꯥꯔꯒ ꯂꯩꯔꯝꯅꯤ ꯑꯩ ꯈꯪꯉꯦ ꯅꯨꯄꯥꯁꯤꯡꯅ ꯌꯥꯝ ꯀꯥꯕ ꯅꯨꯄꯤꯗ ꯐ꯭ꯂꯠ ꯇꯧꯕꯗꯣ
ꯑ ꯑꯩꯗꯤ ꯑꯩꯗꯤ ꯑꯩꯗꯤ ꯑꯗꯨꯒꯤ ꯑꯩꯒꯤ ꯁꯞꯖꯦꯛ ꯅꯠꯇꯦ ꯑꯗꯨꯒꯨꯝꯕꯗꯤ ꯏꯗꯤ ꯍꯥꯏꯇꯕ ꯑꯗꯨ ꯍ ꯏꯗꯤ ꯍꯥꯏꯇꯦ ꯆ ꯂꯥꯛꯅꯤ ꯑꯣ
ꯅꯣꯏꯁꯨ ꯍꯥꯏꯅꯕ ꯇꯝꯃꯣꯅꯦ
ꯑꯩꯗꯤꯦ ꯑꯗꯨꯒꯨꯝꯕ ꯆ ꯂꯥꯛꯀꯗ꯭ꯔ ꯐꯗ꯭ꯔꯗꯣ ꯍꯥꯏꯒꯦꯕ ꯍꯥꯏꯗꯤ ꯏꯁꯇ꯭ꯔꯦꯠ ꯐꯣꯔꯋꯥꯔꯗ ꯁꯁ ꯅꯣ ꯍꯥꯏ
ꯑꯩꯁꯨ ꯏꯁꯇ꯭ꯔꯦꯠ ꯐꯣꯔꯋꯥꯔꯗꯅꯤꯗ ꯍꯧꯖꯤꯛꯕꯨꯗꯤ ꯆꯤꯟꯊꯤꯕ ꯌꯥꯏꯌꯦꯅ
ꯑꯗꯨꯗꯤ ꯅꯪꯁꯨ ꯂꯥꯛꯀꯦ ꯍꯥꯏꯗꯣꯡ ꯃꯅꯤ
ꯍꯧꯖꯤꯛꯇꯤ ꯆꯤꯟ ꯊꯤꯕ ꯃꯇꯝꯅꯦ ꯊꯤꯔꯅꯤ ꯊꯤꯗ꯭ꯔꯤꯉꯩꯗꯗꯤ ꯑꯗꯨꯝ ꯇꯧꯗꯦꯀꯣ ꯃꯇꯝ ꯃꯇꯝꯅ ꯍꯥꯏꯕꯗꯨꯅꯤ
ꯇ ꯇꯅ ꯆꯤꯟꯊꯤꯕꯅꯤꯅꯦ ꯅꯪꯁꯦ
ꯑꯥ ꯃꯇꯝ ꯃꯇꯝꯅ ꯆꯤꯟ ꯊꯤꯔꯛꯑꯣ ꯍꯥꯏꯔꯗꯤ ꯑꯗꯨꯝ ꯊꯤꯕ ꯍꯩꯕꯅꯦ ꯗ꯭ꯔꯃꯥ ꯑꯦꯛꯇꯤꯡ ꯌꯥꯝ ꯍꯩꯕꯅꯦꯕ ꯑꯗꯨꯒꯤꯅꯦꯗ
ꯍ
ꯔꯤꯌꯦꯂꯤꯇꯤꯗꯗꯤ ꯍꯩꯇꯦ ꯑꯗꯨꯝ ꯐꯥꯒꯤꯗꯗꯤ ꯍꯩ ꯍꯥꯏꯕ ꯀꯅꯥꯅ ꯆꯥꯛ ꯊꯣꯡꯕ ꯅꯣꯏꯗꯤ
ꯑ ꯑꯗꯅ
ꯀꯩ ꯍꯥꯏꯕ
ꯑꯩꯈꯣꯏ ꯋꯥꯔꯗꯟ ꯊꯣꯡꯉ
ꯑꯣ ꯑ ꯌꯥꯝ ꯐꯩꯅꯦ
ꯍꯣꯁꯇꯦꯜꯗ ꯂꯩꯕꯅꯤ ꯍꯣꯁꯇꯦꯜꯗ
ꯑꯣ ꯅꯣꯏꯗꯤ ꯑꯉꯥꯡ ꯑꯣꯏꯔꯣ
ꯍꯉꯥꯡꯉꯅꯦ ꯏꯕꯕꯨ ꯍꯣꯁꯇꯦꯜꯗ ꯂꯩꯔꯁꯨ ꯂꯥꯏꯔꯤꯛ ꯇꯝꯕ ꯂꯣꯏꯔꯒ ꯑꯩꯈꯣꯏꯗꯤ ꯚꯥꯞ ꯇꯥꯑꯣ
ꯑꯦ ꯞ ꯇ ꯍꯣ ꯀꯥꯏꯅ
ꯌꯥ ꯑꯉꯥꯡꯁꯤ ꯅꯪ ꯑꯉꯥꯡ ꯑꯣꯏꯅ ꯅꯪꯅ ꯑꯣꯏꯅ ꯈꯥꯏꯔꯅꯍ
ꯅꯪ ꯅꯪ ꯑꯉꯥꯡ ꯑꯣꯏꯔꯤꯕꯗꯤ ꯀꯃꯥꯏꯅ ꯇꯧꯗꯣꯏꯕ ꯑꯗꯨꯗꯤ
ꯅꯌꯥꯝꯕꯕꯨ ꯈꯥꯏꯔꯤ ꯅꯪꯁꯦ
ꯑꯦꯅ ꯌꯥꯝꯕ ꯀꯥꯏꯅ ꯐꯖꯗꯦ
ꯑꯩꯈꯣꯏꯗꯤ ꯃꯥꯁꯇꯔ ꯂꯣꯏ ꯩ ꯇꯨ ꯊꯥꯎꯖꯟ ꯇ꯭ꯋꯦꯟꯇꯤ ꯊ꯭ꯔꯤꯗ ꯃꯥꯥꯁꯇꯔ ꯂꯣꯏꯔꯦ ꯇꯨ ꯊꯥꯎꯖꯦꯟ ꯇ꯭ꯋꯦꯟꯇꯤ ꯊ꯭ꯔꯤꯗ
ꯌꯥꯝ ꯑ ꯀꯥꯏ ꯃꯤꯗꯥ
ꯂꯥꯏꯔꯤꯛ ꯇꯝꯕ ꯂꯣꯏꯈ꯭ꯔꯦ
ꯂꯣꯏꯅꯃꯛ
ꯍꯣꯏ
ꯀꯩ ꯀꯩ ꯍꯣꯅꯔꯤꯦ ꯑꯗꯨꯗꯤ
ꯍꯧꯖꯤꯛꯛꯇꯀꯤꯤ ꯑꯗꯨꯝ ꯍꯣꯁꯇꯦꯜꯗ ꯑꯉꯥꯡꯁꯤꯡꯒꯤꯁ ꯑꯉꯥꯡ ꯁꯤꯟꯅꯕꯅꯤꯗ ꯑꯉꯥꯡ ꯁꯤꯟꯅꯕ ꯅꯠꯇꯦꯗ ꯑꯦꯛꯖꯥꯝ ꯊꯥꯔ ꯂꯩꯕꯅꯤꯗ ꯑꯩ ꯇꯕꯛ ꯪꯂꯕ
ꯌꯥꯝ ꯐꯍꯤ ꯀ ꯃꯤ ꯃꯆꯥ ꯑꯗꯦ ꯍꯣꯅꯥꯎ ꯍꯅꯥꯎ ꯑꯅꯥꯕ ꯀꯟꯒꯗꯕꯅꯤ ꯑꯅꯥꯕ ꯂꯦꯞꯄ ꯌꯥꯗꯦ
ꯍꯟꯅꯕ ꯌꯥ ꯍꯟꯅꯕ ꯋꯥꯔꯅꯤ ꯐꯂꯀꯤ ꯅꯦ
ꯑꯩꯁꯨ ꯍꯨꯅꯅꯤꯡꯉꯥꯏ ꯂꯩꯔꯤ ꯇꯟꯃꯟꯕ ꯌꯥꯗ꯭ꯔꯦ ꯏꯁꯥꯁꯦ ꯑꯦꯛꯇꯤꯚꯦꯠ ꯇꯧꯗ꯭ꯔꯗꯤ ꯌꯥꯗꯦ
ꯎ ꯍ ꯅꯣꯡꯃꯩꯁꯤꯡꯅ ꯉꯥꯡꯝꯕ ꯑꯦꯛꯁꯦꯟꯁꯥꯅꯤꯡ ꯇꯥꯕꯗ ꯑꯗꯨꯝ ꯈꯪꯉꯤꯤ ꯁꯤ ꯔꯣꯡꯃꯩꯅꯤ
ꯌꯥꯝ ꯅꯨꯡꯉꯥꯏꯕꯅꯦ ꯑꯩꯈꯣꯏꯅ ꯑꯩꯈꯣꯏꯅ ꯇꯧꯔꯛꯄꯗꯤꯀꯣ ꯗꯝ ꯗꯣꯡ ꯅꯕ
ꯅꯪꯒꯤꯛ ꯅꯪꯒꯤ ꯁꯛꯁꯤ ꯌꯦꯡꯉꯗꯤ ꯅꯪꯒꯤ ꯁꯛꯁꯤ ꯌꯦꯡꯉꯗꯤ ꯑꯉꯥꯡ ꯑꯣꯏ ꯌꯦꯡꯉꯤꯅꯤ
ꯑꯉꯥꯡꯅꯦꯗ ꯀꯅꯥꯅ ꯑꯍꯟꯅꯅꯦ ꯍꯥꯏꯕꯗꯨ ꯅꯪꯉꯣꯟꯗ ꯈꯥꯏꯕ ꯋꯥꯅꯦ ꯑꯩꯅ
ꯑꯕꯤ ꯁꯔꯤꯔꯥꯍꯦ ꯅ
ꯌꯦꯁ ꯂꯩꯁꯥꯕꯤ ꯁꯔꯤ ꯀꯥꯏꯅ ꯑꯦꯍꯦ ꯑꯗꯨꯒꯨꯝꯕꯗꯤ ꯍꯥꯏꯕꯤꯒꯅꯨꯍꯦ ꯑꯩꯈꯣꯏ ꯃꯇꯝ ꯋꯥꯠꯂꯦ ꯌꯨꯝ ꯄꯥꯅꯤꯡꯉꯥꯏ ꯅꯤꯁꯥꯒꯤ ꯁꯔꯤꯔꯁꯨ ꯃꯇꯝ ꯃꯇꯝꯅ ꯄꯨꯔꯛꯀꯅꯤ
ꯀꯔꯤꯕ ꯗꯤ ꯋꯥꯔꯤ ꯁꯥꯅꯤꯡꯗꯕꯩꯁꯦ ꯑ ꯉꯈꯤꯅꯤꯗ ꯋꯥꯔꯤ ꯁꯥꯕꯁꯦ ꯅꯣꯏ ꯑꯉꯥꯡꯁꯤꯡꯗ ꯍꯦꯟꯅ ꯅꯨꯡꯉꯥꯏꯅꯤ
ꯅꯨꯡꯉꯥꯏꯕꯅꯦ ꯑꯍꯟꯗꯤ ꯁꯤꯠ ꯔꯦꯁ ꯑꯣꯏꯔꯝꯅꯦ
ꯁꯤꯔꯦꯁ ꯑꯣꯏꯔ ꯏꯤꯒꯣ ꯌꯥꯝ ꯂꯩꯕ ꯋꯥꯅꯤꯗ
ꯑꯣ ꯑꯗꯨꯝ ꯑꯉꯥꯡꯗꯅ ꯅꯨꯡꯉꯥꯏꯗ ꯑꯩꯁꯨ ꯑꯍꯟꯁꯤꯡꯗꯣ ꯅꯨꯡꯉꯥꯏꯇꯦꯕ ꯀꯩꯅꯣꯝ ꯇꯧꯋꯦꯕ
ꯑꯗꯨ ꯑꯩꯗꯤ ꯑꯩꯗꯤ ꯅꯪꯉꯝꯗꯒꯤꯗꯤ ꯈꯔ ꯁꯤꯅꯤꯌꯔ ꯑꯣꯏꯒꯦ ꯑꯗꯨ ꯑꯣꯏꯔꯁꯨ ꯑꯩꯗꯤ ꯋꯥꯉꯥꯡ ꯁꯉꯥꯡꯒꯤ ꯑꯉꯥꯡꯒꯤ ꯇꯥꯏꯞ ꯇꯧꯋꯦꯕ
ꯍꯦꯜꯂꯕ꯭ꯔꯣ
ꯀꯨꯟꯊ꯭ꯔꯥ ꯍꯦꯟꯈ꯭ꯔꯦ
ꯑꯁ ꯁꯤꯗꯤ ꯍꯦꯃꯟꯗ꯭ꯔꯣ
ꯗꯤꯄꯥ ꯑꯈꯪ ꯑꯣꯏꯔꯤꯌꯦ ꯅꯪꯁꯨ ꯀꯔꯒꯔ
ꯍꯦꯃꯥꯂꯌꯥꯁꯤꯗꯤ
ꯅꯨꯄꯤ ꯐꯪꯗ꯭ꯔꯦ ꯅꯨꯄꯤ ꯐꯪꯗ꯭ꯔꯦ ꯂꯨꯍꯣꯡꯈ꯭ꯔꯁꯦ ꯇꯧꯕꯅꯦ ꯑꯗꯨ ꯅꯨꯄꯤ
ꯊꯤꯔꯣꯅꯦ ꯅꯪꯅ ꯄꯥꯝꯕꯗꯣ ꯊꯤꯔ ꯔꯣ
ꯄꯥꯝꯕ ꯐꯪꯗ꯭ꯔꯦ ꯅꯨꯄꯤꯁꯤꯡꯁꯤ ꯊꯥꯖꯗ꯭ꯔꯤ ꯆꯂꯒꯦ ꯃꯥꯌꯦ